ꯑ
ꯑꯧ
ꯐꯖꯅ ꯇꯥꯕ꯭ꯔꯥ
ꯑꯧ ꯇꯥꯏꯌꯦ
ꯑꯣ ꯀꯩꯗꯧꯔꯕꯅꯣ ꯈꯪꯗꯦ ꯑꯩꯒꯤ ꯉꯁꯤ
ꯎꯝ ꯀꯩꯁꯨ ꯀꯥꯏꯗꯦꯗ
ꯅꯣꯡ ꯇꯥꯕ꯭ꯔꯣ
ꯍꯧꯖꯤꯛꯇꯤ ꯇꯥꯗꯤꯌꯦ
ꯑꯣ ꯑꯩꯈꯣꯏ ꯁꯤꯗ ꯅꯣꯡ ꯇꯥꯏ ꯍꯧꯖꯤꯛ
ꯌꯥꯝ ꯀꯟꯅ ꯇꯥꯕ꯭ꯔꯥ
ꯀꯟꯅꯗꯤ ꯇꯥꯗꯦ ꯑꯗꯨꯝ ꯎꯝ ꯈꯔ ꯈꯔ ꯑꯗꯨꯝ ꯇꯞꯅ ꯇꯞꯅ ꯑꯗꯨꯝ ꯇꯥꯏꯌꯦ
ꯑꯁ ꯅꯣꯡ ꯇꯥꯕ ꯀꯥꯟꯅ ꯇꯨꯝꯕ ꯌꯥꯝ ꯑ ꯍꯥꯏ
ꯅꯪ ꯌꯨꯝ ꯆꯠꯈ꯭ꯔꯗꯤ ꯑꯗꯨꯝ ꯊꯕꯛ ꯆꯤꯜꯂꯗꯣꯏꯔꯣ
ꯍꯣꯏ ꯆꯤꯟꯒꯅꯤ ꯎꯝ
ꯅꯣꯏꯒꯤ ꯀꯩꯅꯣ ꯎꯝ ꯀꯔꯤ ꯑ ꯂꯧ ꯎꯕꯗꯣ ꯏꯟꯁꯥꯡ ꯀꯩꯀꯩ ꯊꯥꯕꯒꯤ ꯄꯥꯝꯂꯧ ꯍꯥꯏꯕ꯭ꯔꯥ ꯑꯗꯨ
ꯑꯧ ꯍꯣꯏ ꯂꯩꯌꯦ
ꯅꯨꯡꯉꯥꯏꯔꯝꯒ
ꯑꯩꯈꯣꯏꯗꯣꯀꯣ ꯎꯝ
ꯎꯝ
ꯑꯩꯈꯣꯏꯒꯤ ꯂꯧ ꯑꯃ ꯇꯡ ꯀꯩ ꯍꯥꯏꯁꯤꯔꯥ ꯑꯩꯈꯣꯏ ꯈꯨꯟꯃꯤꯁꯤꯡꯗꯤ ꯂꯧ ꯂꯧ ꯇꯧꯔꯒ ꯍꯤꯡꯕ ꯉꯥꯛꯇꯅꯦꯕꯀꯣ ꯑꯗꯨꯝ ꯏꯅꯥꯛ ꯈꯨꯜꯁꯨ ꯑꯗꯨꯝ ꯃꯣꯏ ꯆꯥꯅꯤꯡꯉꯥꯏ ꯌꯦꯟꯁꯥꯡꯒꯨꯝꯕ ꯂꯧ ꯗ ꯆꯠꯂꯒ ꯃꯣꯏ ꯊꯕꯛ ꯇꯧꯋꯦꯕ ꯑꯗꯨ ꯑꯩꯈꯣꯏ ꯑꯩꯈꯣꯏ ꯈꯨꯟ ꯑꯩꯈꯣꯏ ꯌꯨꯝꯁꯨ ꯑꯗꯨꯝ ꯐꯥꯔꯝ ꯍꯩꯒꯤ ꯑꯗꯨꯒ ꯄꯥꯝꯕꯤꯒꯤ ꯑꯗꯨꯒ ꯑꯦꯟꯁꯥꯡ ꯅꯥꯄꯤ ꯐꯥꯔꯝ ꯂꯣꯏ ꯇꯧꯋꯦꯕꯀꯣ ꯑꯗꯨ ꯑꯪ ꯑꯗꯨꯕꯨꯀꯣ ꯌꯥꯝ ꯂꯥꯞꯄ ꯆꯤꯡ ꯑꯅꯤꯒꯨꯝꯕ ꯀꯥꯜꯂꯦꯕ
ꯍꯥꯔꯗꯨ ꯐꯕꯒꯤ ꯂꯩꯕꯥꯛꯇꯣ ꯐꯕꯒꯤ ꯑꯗꯨꯝ ꯍꯥꯔꯒꯨꯝꯕ ꯊꯝꯗꯦꯕ ꯑꯗꯨꯝ ꯄꯨꯔꯥ ꯑꯣꯔ ꯑꯣꯔꯒꯥꯅꯤꯛꯅꯦꯕꯀꯣ ꯑꯗꯣ ꯑꯪ ꯕꯣꯔꯥ ꯕꯣꯔꯥꯀꯣ ꯌꯣꯟꯅꯤꯡꯉꯥꯏ ꯀꯔꯕꯥꯔ ꯇꯧꯅꯤꯡꯉꯥꯏꯒꯨꯝꯕ ꯄꯨꯔꯛꯂꯗꯤ ꯑꯗꯨꯝ ꯀꯩ ꯀꯩ ꯍꯥꯏꯁꯤꯔꯥ ꯕꯨꯂꯣꯛ ꯀꯥꯔꯠꯇꯤ ꯑꯗꯨꯝ ꯄꯨꯔꯛꯑꯦ ꯅꯠꯇ꯭ꯔꯒ ꯀꯩꯅꯣ ꯀꯕꯨꯇꯥ ꯅꯠꯇꯕ ꯍꯣꯔꯁꯟ ꯍꯥꯏꯕ꯭ꯔꯥ ꯍꯣꯔꯁꯟꯗꯒꯤ ꯄꯨꯔꯛꯑꯦ
ꯅꯣꯏ ꯀꯩꯀꯩ ꯍꯩ ꯊꯥꯒꯦ
ꯍꯩꯔꯣ ꯎꯝ ꯀꯣꯝꯂꯥꯅꯦ ꯆꯝꯄ꯭ꯔꯥꯅꯦ ꯑꯗꯨꯒ ꯂꯐꯣꯏ ꯑꯗꯨꯒ ꯎꯝ ꯀꯩꯔꯥ ꯄꯣꯃꯤꯒ꯭ꯔꯦꯅꯦꯠꯇꯣ
ꯎꯝ
ꯑꯗꯨ ꯀꯐꯣꯏ ꯍꯣꯏ ꯂꯐꯣꯏ ꯀꯐꯣꯏ ꯑꯗꯨꯒ ꯀꯤꯍꯣꯝ ꯑꯗꯨꯒ ꯀꯩꯔ ꯑꯃ ꯂꯩꯕ
ꯀꯤ ꯅꯣꯏ ꯀꯤꯍꯣꯝ ꯊꯥꯕ꯭ꯔꯥ
ꯑꯥꯎ
ꯑꯣ ꯍꯧꯖꯤꯛ ꯑꯗꯨꯗꯤ ꯄꯥꯜꯂꯝꯃꯅꯤꯀꯣ ꯃꯌꯥꯝ ꯑꯃ
ꯎꯝ ꯑꯗꯨꯕꯨ ꯆꯠꯄ ꯌꯥꯗ꯭ꯔꯕꯅꯤ ꯑꯩꯈꯣꯏ ꯐꯥꯔꯝꯗꯨꯗ
ꯎꯝ
ꯀꯩꯅꯣꯗ ꯂꯩꯈ꯭ꯔꯕ ꯑꯃ ꯃꯤꯁꯤꯡꯗꯨꯀꯣ ꯑꯗꯨꯒꯤ ꯑꯩꯈꯣꯏ ꯂꯝꯕꯤ ꯂꯝ ꯆꯠꯊꯣꯛ ꯆꯠꯁꯤꯟ ꯇꯧꯕꯗ ꯅꯨꯡꯉꯥꯏꯇ꯭ꯔꯕ
ꯎꯝ
ꯑꯗꯨ ꯀꯩꯒꯨꯝꯕ ꯍꯥꯏꯕꯗꯤ ꯋꯥꯟ ꯃꯟꯀꯨꯝꯕꯗꯀꯣ ꯑꯃꯔꯛ ꯑꯅꯤꯔꯛꯀꯨꯝꯕ ꯃꯣꯏ ꯈꯔ ꯈꯔ ꯄꯣꯠ ꯆꯩꯗꯨ ꯂꯧ ꯑꯩꯈꯣꯏ ꯃꯥꯡꯗꯅꯤꯉꯥꯏ ꯂꯧꯅꯤꯡꯉꯥꯏ ꯆꯠꯂꯦꯕ ꯑꯗꯨꯕꯨꯀꯣ ꯅꯨꯄꯥ ꯑꯃ ꯑꯗꯨꯒ ꯅꯨꯄꯥ ꯃꯃꯥꯡꯗ ꯑꯃ ꯅꯣꯡꯃꯩ ꯄꯥꯔꯒꯀꯣ ꯑꯗꯨꯒ ꯃꯅꯤꯡꯗ ꯑꯃ ꯑꯗꯨꯝ ꯁꯦꯟꯅꯔꯒ ꯆꯠꯄꯅꯦ ꯑꯩꯈꯣꯏ ꯆꯠꯄꯁꯤꯡꯗꯣ ꯈꯨꯟꯃꯤꯗꯨ ꯄꯨꯂꯞ ꯆꯠꯂꯒ ꯅꯠꯇ꯭ꯔꯗꯤ ꯌꯥꯗ꯭ꯔꯦꯕ
ꯎꯝ
ꯃꯔꯛꯇ ꯃꯣꯏꯗꯨ ꯂꯩꯈ꯭ꯔꯕꯅꯤꯅꯀꯣ ꯑꯩꯈꯣꯏꯗꯣ ꯂꯝꯕꯤ ꯆꯠꯄꯗꯨ ꯈꯔ ꯋꯥꯔꯕꯅꯤ ꯑꯗꯨꯒ ꯌꯣꯟꯆꯥꯛꯁꯨ ꯊꯥꯏꯌꯦꯀꯣ ꯑꯗꯨ ꯀꯣꯕꯤꯅꯦ ꯑꯂꯨꯅꯦ ꯑꯗꯨꯒ ꯒꯖꯔ ꯑꯗꯨꯒ ꯕꯤꯠ ꯑꯗꯨꯒꯨꯝꯕ ꯃꯇꯝꯗꯤ ꯌꯥꯝ ꯁꯦꯟ ꯌꯥꯝ ꯐꯪꯕꯅꯦ ꯃꯤ ꯂꯩꯒꯗꯕ ꯌꯥꯝꯕꯒꯤ ꯑꯗꯣ ꯍꯟꯗꯛꯇꯤ ꯑꯁ ꯂꯣꯏ ꯃꯥꯡꯈ꯭ꯔꯦ ꯊꯥꯕꯁꯤꯡꯗꯣ ꯑꯪ ꯀꯩꯅꯣ ꯂꯝꯒꯤ ꯁꯥꯁꯤꯡꯅ ꯆꯥꯔꯝꯃꯅꯤ ꯅꯣꯏ
ꯑꯗꯨꯗꯤ ꯀꯩꯊꯦꯜꯗ ꯄꯨꯊꯣꯛꯄꯁꯨ ꯄꯨꯊꯣꯛꯇ꯭ꯔꯦ
ꯎꯝ ꯑꯩꯈꯣꯏꯗꯨ ꯂꯧꯕ ꯆꯠꯅꯤꯉꯥꯏꯗ ꯌꯥꯗ꯭ꯔꯕ
ꯍꯣꯏ
ꯍꯥꯎꯕꯅꯦ ꯑꯗꯨꯝ ꯎ ꯀꯩꯅꯣ ꯀꯩ ꯍꯥꯏꯁꯤꯔꯥ ꯊꯨꯝꯁꯨ ꯊꯨꯝꯃꯒꯣ ꯌꯥꯝ ꯐ꯭ꯔꯦꯁ ꯑꯣꯏꯅ ꯆꯥꯕꯗꯣ ꯅꯨꯡꯉꯥꯏꯕꯅꯦ
ꯍꯣꯏ ꯐꯩ ꯑꯗꯨ ꯅꯣꯏ ꯀꯣꯝꯂꯥ ꯀꯩꯀꯩꯗꯣ ꯀꯃꯥꯏꯅ ꯊꯥꯒꯦ ꯍꯥꯏꯗꯤ ꯆꯥꯔꯗꯣ
ꯆꯥꯔꯗꯣ ꯏꯄꯥꯗꯤ ꯑꯁ ꯈꯪꯗꯦ ꯃꯥꯗꯤ ꯑꯥ ꯄꯥꯈꯪ ꯑꯣꯏꯔꯤꯉꯩꯗꯁꯨ ꯒꯣꯕꯔꯃꯦꯟꯒꯤ ꯀꯩ ꯀꯩꯅꯣ ꯑꯪ ꯌꯦꯟꯁꯥꯡ ꯅꯥꯄꯤꯒꯨꯝꯕꯀꯣ ꯊꯥꯕꯗꯨ ꯃꯥ ꯊꯕꯛ ꯇꯧꯋꯦꯕ ꯃꯊꯟꯗ ꯑꯗꯨ ꯑꯝ ꯃꯥꯗꯨ ꯌꯥꯝ ꯍꯩꯌꯦ ꯀꯃꯥꯏꯅ ꯇꯧꯕ꯭ꯔꯣ ꯈꯪꯗꯦ ꯆꯥꯔ ꯇꯧꯋꯦ ꯃꯥꯅ ꯃꯊꯟꯗ ꯁꯦꯃꯦ
ꯑꯣ ꯑꯣ ꯑꯩꯁꯨ ꯀꯣꯝꯂꯥꯒꯤ ꯆꯥꯔꯗꯣ ꯄꯥꯝꯃꯦ ꯌꯥꯝꯅ ꯑꯗꯣ ꯀꯔꯤ ꯇꯥꯡꯉꯝꯒꯗ꯭ꯔꯥ ꯈꯪꯗꯦ ꯌꯥꯝꯅ
ꯑꯄꯤꯛ ꯄꯤꯛꯄꯗ ꯃ ꯄꯄ ꯄꯤꯛꯄꯗ ꯃꯣꯏ ꯑꯗꯨꯝ ꯍꯣꯏ ꯃꯇꯝꯗꯤ ꯆꯪꯒꯅꯤ ꯑꯗꯨꯕꯨꯀꯣ ꯄꯤꯛꯄꯖ ꯀꯌꯥ ꯏꯐꯥꯜ ꯅꯍꯥꯟ ꯕꯖꯥꯔꯅ ꯀ꯭ꯌꯥꯅꯣ ꯂꯩꯔꯛꯄꯗꯨꯣ ꯀꯥꯎꯔꯦ ꯌꯥꯝ ꯂꯩꯕꯅꯦ ꯏꯄꯥꯒꯤ
ꯆꯝꯄ꯭ꯔꯥ ꯑ ꯆꯝꯄ꯭ꯔꯥꯒꯨꯝꯕꯗꯣ ꯑꯗꯨꯗꯣ ꯐꯥꯏꯚ ꯍꯟꯗ꯭ꯔꯦꯠ ꯂꯥ ꯀꯌꯥꯅꯣꯃ ꯑꯗꯨꯃꯥꯏꯅꯗꯤ ꯂꯩꯕꯅꯦꯕ
ꯐꯥꯏꯚ ꯍꯟꯗ꯭ꯔꯦꯠ ꯀꯨꯝꯕꯗ ꯃꯣꯏ ꯄꯥꯝꯕꯤ ꯇꯔꯥ ꯀꯨꯝꯕꯔꯥ ꯑꯗꯨꯝ ꯄꯤꯕꯗꯣ ꯑꯗꯨꯃꯥꯏꯅ ꯇꯧꯋꯦ ꯃꯣꯏ ꯍꯣꯏ ꯑꯗꯨꯒ ꯍꯩ ꯄꯥꯝꯕꯤꯗ ꯆꯝꯄ꯭ꯔꯥꯒ ꯀꯣꯝꯂꯥꯅ ꯈ꯭ꯋꯥꯏ ꯐꯕꯅꯤ ꯃꯣꯏ ꯐꯥꯔꯝꯒꯤꯗꯤ ꯍꯥꯏꯕꯗꯤ ꯑꯩꯈꯣꯏ ꯌꯦꯡꯗ꯭ꯔꯁꯨ ꯃꯣꯏ ꯃꯊꯟꯇ ꯑꯗꯨꯝ ꯐꯖꯅ ꯍꯧꯋꯦꯕ
ꯎꯝ
ꯑꯗꯣ ꯋꯥꯟ ꯃꯟꯀꯨꯝꯕꯗ ꯑꯃꯔꯛ ꯑꯃꯔꯛꯀꯨꯝꯕ ꯆꯠꯂꯒ ꯈꯔ ꯅꯥꯄꯤꯒꯨꯝꯕꯗꯣ ꯁꯦꯡꯗꯣꯛꯔꯗꯤ ꯃꯣꯏ ꯑꯗꯨꯝ ꯎꯝ ꯆꯍꯤ ꯑꯃ ꯑꯅꯤ ꯑꯣꯏꯔꯗꯤ ꯄꯤꯛꯈ꯭ꯔꯨ ꯄꯤꯛꯑꯁꯨꯀꯣ ꯑꯗꯨꯝ ꯄꯥꯟꯕ ꯍꯧꯔꯅꯤ ꯑꯃ ꯑꯅꯤ ꯑꯍꯨꯝ
ꯑ
ꯑꯃꯨꯔꯛ ꯄꯥꯟꯕ ꯍꯧꯔꯗꯤ ꯑꯗꯨꯝ ꯆꯥꯔꯅꯤ ꯅꯨꯡꯇꯤꯒꯤ ꯃꯌ ꯀꯩꯅꯣ ꯑꯣ ꯑꯩꯈꯣꯏꯗꯨꯀꯣ ꯀꯩ ꯍꯥꯏꯁꯤ꯭ꯔꯥ ꯎꯝ ꯃꯥꯒꯤ ꯁꯤꯖꯟ ꯅꯠꯇꯕ ꯀꯥꯟꯗꯀꯣ ꯈ꯭ꯋꯥꯏ ꯈ꯭ꯋꯥꯏꯗ ꯐꯥꯔꯁꯇ ꯊꯣꯛꯄꯗꯨ ꯂꯥꯁꯇ ꯁꯤꯖꯟ ꯑꯣꯏꯈ꯭ꯔ ꯑꯗꯨꯀꯥꯟ ꯊꯣꯛꯄꯗꯨ ꯍꯦꯟꯅ ꯇꯥꯡꯕꯅꯦ
ꯍꯣꯏ ꯃꯇꯝ ꯅꯠꯇꯕꯒꯤꯀꯣ
ꯑꯥ ꯑꯥ ꯃꯤꯁꯨ ꯌꯥꯝ ꯂꯩꯅꯤꯡꯕꯒꯤ ꯃꯨꯟꯅꯌꯦ
ꯎꯝ ꯎꯝ ꯃꯊꯪꯗ ꯂꯩꯒꯦꯀꯣ
ꯍ
ꯀꯩꯅꯣꯗꯤ ꯄꯥꯟꯗ꯭ꯔꯣꯁ
ꯀꯩꯅꯣ ꯁꯦꯝꯗꯤ
ꯑꯄ
ꯑꯧ ꯑꯦꯄꯜꯗꯤ ꯊꯥꯗꯦ
ꯎꯝ
ꯏꯄꯥ ꯑꯪ ꯐꯥꯔꯝ ꯇꯧꯅꯤꯡꯉꯥꯏꯗꯤ ꯊꯥꯗꯦ ꯑꯗꯨꯕꯨ ꯌꯨꯝꯗꯒꯣ ꯇ꯭ꯔꯥꯏꯆꯧꯁꯤꯡꯅ ꯊꯥꯕꯅꯦꯕ ꯑꯩꯈꯣꯏ ꯌꯨꯝꯒꯤ ꯑꯩꯈꯣꯏ ꯌꯨꯝ ꯃꯃꯥꯡ ꯑ ꯍꯧꯋꯦ ꯑꯗꯨꯕꯨ ꯃꯥꯒꯤ ꯄꯥꯝꯕꯤꯗꯤ ꯐꯖꯅ ꯆꯥꯎꯔꯦꯕ ꯑꯗꯨꯕꯨ ꯍꯧꯗꯦ
ꯎꯝ ꯍꯧꯖꯤꯛ ꯐꯥꯎꯒꯤ ꯑꯣꯏꯅ ꯄꯥꯟꯗ꯭ꯔꯤꯕꯀꯣ
ꯑꯥ
ꯎꯝ ꯅꯪ ꯉꯁꯥꯏ ꯐꯤ ꯀꯅꯥꯅ ꯄꯨꯔꯛꯑꯒꯦ ꯅꯪ ꯔꯦꯠ ꯁꯦꯠꯅꯤꯡꯉꯦ ꯍꯥꯏꯕꯗꯨꯣ ꯑꯗꯨꯝ ꯄꯨꯔꯛꯄ꯭ꯔꯥ
ꯏꯃꯥꯟꯕꯤꯅ ꯏꯃꯥꯟ ꯇꯨꯏꯁꯟ ꯆꯠꯕꯗ ꯆ ꯊꯤꯜꯂꯛꯑꯦ
ꯑꯣ
ꯃꯥꯗꯤ ꯂꯥꯛꯂꯣꯏꯗꯕꯅꯦꯕ ꯑꯗꯣ ꯑꯩꯅ ꯎꯝ ꯃꯣꯏ ꯌꯨꯝꯗꯣ ꯍꯪꯕ ꯑꯩꯅ ꯑꯗꯨꯒ ꯃꯥ ꯊꯤꯟꯕꯤꯔꯛꯑꯒꯦꯅ
ꯑꯣ ꯅꯪ ꯅꯨꯄꯥꯒ ꯑꯣꯏꯗꯕ꯭ꯔꯣ
ꯀꯣꯏꯗ
ꯑꯗꯨꯗꯤ ꯃꯥ ꯋꯥꯔꯤ ꯁꯥꯟꯅꯕ ꯈꯪꯗꯕ꯭ꯔꯣ
ꯈꯪꯕꯅꯦ ꯃꯥ ꯑꯗꯨꯝ ꯅꯨꯄꯤꯒ ꯁꯥꯟꯅꯩ ꯈꯪꯕꯅꯤꯅ ꯑꯗꯨꯝ ꯀꯔꯤꯝ ꯍꯥꯏꯗꯦ
ꯑꯣ ꯑꯩꯈꯣꯏ ꯏꯕꯥꯅꯤ ꯇꯧꯅꯕ ꯂꯣꯏꯔꯒ ꯑꯃꯨꯛ ꯇꯧꯕꯤꯗꯣꯏꯔꯥ
ꯇꯧꯔꯔꯣꯏꯗ ꯑꯩꯗꯤ ꯁꯥꯟꯅꯅꯤꯡꯗꯦ ꯑꯩꯗꯨꯀꯣ ꯉꯍꯥꯟ ꯅꯨꯄꯥ ꯑꯃ ꯑꯅꯤꯒꯨꯝꯕꯅ ꯑꯗꯨꯝ ꯃꯣꯏꯅ ꯋꯥꯆꯦꯞꯇ ꯄꯪꯂꯧ ꯂꯧꯔꯒ ꯅꯝꯕꯔꯗꯨ ꯑꯗꯨꯝ ꯇꯧꯔꯛꯄꯗꯣ ꯁꯥꯟꯅꯁꯦꯅ ꯑꯗꯨ ꯁꯥꯟꯅꯔꯝꯃꯦꯕ ꯑꯗꯨꯒ ꯁꯥꯟꯅ ꯃꯥꯗꯣ ꯈꯪꯗꯣꯔꯒ ꯁꯥꯎꯋꯦ
ꯑꯣ ꯅꯨꯄꯥ ꯋꯥꯔꯤ ꯁꯥꯟꯅꯕꯒꯤ
ꯎꯝ ꯑꯗ ꯑꯩꯅ ꯎꯝ ꯀꯩꯝ ꯇꯧꯍꯧꯗꯕꯗꯨꯕꯨ ꯅ ꯍꯥꯏꯔ ꯃꯥꯂ ꯑꯗꯨ ꯃꯣꯏ ꯀꯔꯝ ꯇꯧꯔꯤꯅꯣ ꯅꯪ ꯈꯪꯗ꯭ꯔꯣꯅ ꯍꯥꯏ ꯑꯁ ꯁꯥꯕ ꯂꯣꯏꯕ ꯀꯥꯟꯁꯨ ꯃꯣꯏꯗꯣ ꯑꯗꯨꯝ ꯃꯦꯁꯦꯁꯀꯨꯝꯕ ꯄꯪꯈꯥꯏ ꯍꯥꯏꯔ ꯊꯥꯔꯛꯄꯗꯣ ꯑꯗꯨꯒꯤ ꯃꯥꯗꯣ ꯑꯩꯒꯤ ꯋꯥꯆꯦꯞ ꯄꯥꯏꯌꯦꯕ
ꯎꯝ
ꯀꯃꯥꯏꯅ ꯇꯧꯕꯅꯣ ꯈꯪꯗꯦ ꯑꯩ ꯈꯪꯗꯕ ꯃꯇꯝꯗ ꯃꯥꯗꯨ ꯂꯤꯡ ꯇꯧꯕꯤꯔꯝꯕ ꯋꯥꯅꯤ ꯐꯨꯠꯅꯤꯡꯕꯅꯦ
ꯑꯗꯨꯗꯤ ꯅꯪ ꯉꯍꯥꯡꯉꯩ ꯃꯦꯁꯦꯁ ꯊꯥꯅꯔꯤꯗꯣ ꯅꯪꯅꯤꯀꯣ ꯑꯗꯨꯗꯤ
ꯑ ꯑꯗꯨꯗꯤ ꯑꯩꯅꯦ ꯑꯗꯨꯃ ꯑꯗꯨꯝ ꯅꯨꯄꯥꯒ ꯊꯥꯅꯕ꯭ꯔꯅ ꯑꯗꯨꯝ ꯆꯩꯛ ꯇꯧꯕ
ꯑꯣ ꯑꯣ ꯑꯣ ꯃꯟꯁꯨ ꯏꯁꯇ꯭ꯔꯤꯛ ꯑꯣꯏꯗꯗꯤ
ꯏꯁꯇ꯭ꯔꯤꯛ ꯍꯣꯏ ꯌꯥꯝ ꯏꯁꯇ꯭ꯔꯤꯛꯇꯛꯇꯤ ꯑꯣꯏꯗꯦ ꯑꯗꯨꯕꯨꯀꯣ ꯃꯥꯅ ꯄꯥꯝꯗꯕ ꯊꯕꯛꯇꯨꯗꯤ ꯇꯧꯔꯗꯤ ꯑ ꯁꯥꯎꯋꯦ ꯑꯗꯨꯒ ꯀꯩ ꯍꯥꯏꯁꯤꯔꯥ ꯑꯗꯨꯝ ꯃꯥꯒꯤ ꯑꯣꯏꯈ꯭ꯔꯗꯤ ꯑꯃꯨꯛ ꯃꯤ ꯑꯇꯣꯞꯄꯒꯤ ꯑꯃꯨꯛꯀ ꯆꯥꯟꯁ ꯄꯤꯗꯕꯗꯣ ꯇꯧꯋꯦ ꯃꯥꯗꯣ
ꯑꯣ ꯌꯥꯝ ꯐꯩ ꯑꯃꯔꯣꯝꯗꯗꯤ
ꯍꯣꯏ ꯑꯗꯨ ꯑꯃꯔꯣꯝꯗꯗꯤ ꯌꯥꯝ ꯍꯩꯅꯗꯕꯅꯦ
ꯑꯍꯣꯏ ꯌꯥꯝ
ꯃꯣꯏꯕꯨ ꯆꯤꯠ ꯇꯧꯒꯅꯤꯅ ꯍꯥꯏꯕ ꯅꯠꯇꯕꯀꯣ ꯑꯗꯨꯃꯥꯏꯅ ꯑꯩꯈꯣꯏꯕꯨ ꯊꯥꯖꯗꯕ ꯈ꯭ꯔ ꯃꯣꯥꯟꯕꯗꯨ ꯑꯗꯨꯃꯥꯏꯅ ꯇꯧꯋꯦ ꯎ ꯍꯥꯥ ꯇꯥꯕ꯭ꯔꯥ ꯍꯜꯂꯣ